ꯑꯣꯦꯜꯂ ꯕꯥꯏ ꯐꯣꯟꯣ ꯁꯦꯝꯝꯁꯨꯡ
ꯃꯥꯅꯤꯡꯉꯅꯣ
ꯎꯝ ꯀꯩ ꯐꯣꯠ ꯁꯝꯁꯨꯡꯗ ꯀꯌꯥ ꯄꯤꯛ
ꯀꯥꯏꯝꯕ ꯏꯗꯔꯒ ꯇꯉ ꯌꯦ ꯀꯩꯅꯃ
ꯆꯥꯔꯖꯔ ꯎꯕꯗ ꯑꯩ ꯉꯁꯥꯏ ꯑꯩꯈꯣꯏ ꯃꯥꯏ ꯐꯣꯟꯗꯣ ꯀꯩꯅꯣ ꯁꯝ ꯁꯅꯦꯅ ꯈꯪꯉꯤꯅ ꯑꯩꯅ ꯁꯨꯝ ꯁ ꯄꯥꯝ ꯄꯥꯝ ꯂꯩꯔꯒ ꯃꯥꯅ ꯂꯩꯁꯜꯂꯛꯗ
ꯇꯥꯏꯝ ꯄꯥꯟꯇꯅ ꯃꯥꯥꯏꯁ ꯐꯣꯟ ꯃꯗꯤꯔ ꯀꯖ ꯑꯗꯨꯝ ꯐꯖꯩ ꯄꯁꯥꯒ ꯑꯗꯨꯝ ꯄꯑ ꯑꯩꯗꯤ ꯅꯪꯒꯤ ꯄꯣꯟꯠꯇꯣ ꯄꯥꯝꯗꯦ
ꯑꯩꯁꯨ ꯑꯩ ꯄꯣꯠꯇꯣ ꯄꯥꯝꯗꯦꯅ
ꯃꯁꯥꯏ ꯌꯥꯝ ꯊꯥꯏ ꯍꯥꯏꯗꯧꯅ
ꯆꯥꯎ ꯆꯥꯎꯗ ꯊꯥꯕ ꯀꯟꯊꯕ ꯆꯥꯎ ꯁꯥꯡꯕꯕꯨ ꯌꯥꯎ
ꯣ ꯑꯩ ꯄꯟ ꯃꯔꯒꯗꯤ ꯄꯨꯗ ꯑꯣꯏꯔꯕꯗ ꯐꯀꯤꯤꯃꯟ
ꯏꯁꯤ ꯏ ꯁꯤꯁ
ꯁꯖꯤ ꯃꯥꯏꯁꯔꯔꯕ
ꯁꯥꯟꯅꯔꯦ
ꯑꯗꯨꯣ ꯁꯤꯁꯦ ꯐꯣꯟ ꯇꯧꯕꯁꯦ ꯀꯪꯀꯥꯟ ꯌꯥꯥꯛꯛꯇꯣꯏꯅꯣꯕ
ꯈꯪꯗꯦ ꯆꯞ ꯃꯥꯟꯅꯩ ꯅꯣꯏ ꯀꯣꯏꯁꯟꯁꯤꯡꯁꯦ ꯃꯤ ꯌꯥꯅꯤꯁꯥꯡ ꯌꯥꯖꯔꯗꯧꯅꯦ
ꯅꯪꯒꯨꯝꯒꯖꯒꯦ ꯃꯥꯁꯤꯒꯨꯝꯒꯖꯒꯦ
ꯃ ꯑꯗꯨ ꯃꯥ ꯆꯦꯔꯣꯏꯁꯨ ꯑꯗꯨꯝ ꯈꯛꯇꯪ ꯉꯟꯅꯗꯤ ꯌꯥꯈꯤꯕꯅꯤ ꯍꯥꯞꯄꯒ
ꯑꯣ ꯃꯅꯤꯅꯤ ꯃꯉꯥꯅꯤ ꯇꯔꯨꯛꯅꯤ ꯇꯔꯦꯠꯅꯤ ꯅꯣꯏ ꯑꯗꯨ ꯑꯦꯁꯨ ꯁꯤꯖꯤ ꯅ ꯗꯦꯠ ꯀꯁꯃꯤ ꯊ ꯐꯥꯔꯔꯕꯣ
ꯑꯩꯗꯤ ꯁꯤ ꯃꯃꯥꯡ ꯆꯍꯤꯩꯗꯦ ꯁꯤꯖꯤ ꯇꯝꯅꯦ
ꯑꯥꯡ ꯊꯔꯒꯦ
ꯎꯝ
ꯗꯗꯨꯒ ꯍꯥꯏꯁꯨꯗꯕ
ꯑꯩꯅ ꯁꯤꯖꯤꯟꯅꯗꯕ ꯐꯖꯅ ꯑꯗꯨꯏꯅꯤ
ꯏꯁ ꯎꯝ ꯐ ꯊꯤꯡꯖꯤꯟꯈꯤꯕꯩ ꯋꯥꯔꯤ ꯑꯗꯨꯗꯤ ꯑꯩꯈꯣꯏ ꯌꯥꯝ ꯄꯥꯏꯁꯤꯜꯂꯛꯑꯕꯅꯤ
ꯔꯪꯗ ꯎꯝ ꯗꯤꯕꯤꯀꯥꯒ ꯑꯩꯒ ꯃꯆꯩꯗꯩ ꯁꯤꯖꯤꯟꯅꯕ ꯃꯔꯁꯤ ꯍꯟꯗꯛ ꯆꯍꯤ ꯁꯤꯖꯤꯟꯅꯕ
ꯃꯥꯁꯤ ꯏꯗꯤ ꯍꯅꯕꯒꯖꯤ ꯀꯩꯗ ꯃꯥꯥꯁꯅꯦ ꯅꯣꯡꯉꯣꯟꯗꯦ ꯄꯁꯥ ꯍꯦꯟꯕ
ꯎꯝ ꯃꯣꯏꯗꯣ ꯀꯃꯥꯏꯅ ꯇꯧꯔꯤꯅꯣ ꯍꯪ ꯃꯣꯏꯗ ꯑꯩꯅ ꯇꯥꯛꯁꯨ ꯃꯥꯟꯅꯗꯦꯕ ꯃꯣꯏꯅ ꯑꯃꯃꯝ ꯊꯥꯖꯜꯂꯦ ꯍꯥꯏꯌꯦ ꯑꯩꯩꯅ ꯃꯉꯥ ꯃꯥ ꯁꯗ ꯊꯥꯖꯟꯕ ꯌꯥꯗꯦꯗꯅ
ꯑꯃ ꯃꯥꯏ ꯑꯃꯃꯝ ꯊꯥꯖꯤꯟꯕꯗꯣ ꯑꯃꯃꯝ ꯑꯃ ꯊꯥꯖꯤꯟꯕꯗ ꯃꯤ ꯂꯨꯄꯥ ꯀꯌꯥꯃꯪꯉꯥꯏꯅꯕ
ꯑꯃꯒꯤꯅꯦ ꯀꯌꯥꯒꯤꯅꯣ ꯈꯪꯗꯦ ꯃꯥ ꯀꯌꯥꯅꯣ ꯐꯪꯉꯦ ꯍꯥꯏꯕꯅꯤ ꯃꯥ ꯍꯪ ꯍꯧꯖꯤꯛ ꯐꯥꯎꯒꯤꯗ ꯀꯌꯥꯅꯣꯝ ꯇꯔꯥꯅꯤꯊꯣꯏ ꯀꯌꯥꯝ ꯁꯨꯔꯦ ꯍꯥꯏꯕꯅꯦꯕ ꯃꯤ ꯀꯣꯜ ꯇꯧꯕ ꯑꯗꯣ ꯂꯨꯄꯥ ꯆꯥꯝꯃꯉꯥꯒ ꯀꯌꯥꯅꯣ ꯁꯤꯨꯔꯥꯏ ꯍꯥꯏꯕꯅꯤꯕ
ꯑꯗ ꯑꯣꯏꯅꯅ ꯗꯤ ꯐꯣꯟ ꯇꯧꯕꯁꯦ ꯑꯩꯅ ꯃꯅꯉꯣꯟꯟ ꯇꯕꯨꯅꯦꯦ ꯑꯗꯨꯅ ꯅꯪꯅ ꯃꯉꯟꯗꯔꯨ ꯄꯁꯨ ꯑꯅꯤꯃꯛ ꯑꯗꯨꯝ ꯐꯪꯗꯣꯏꯔꯕ
ꯑ ꯑꯗꯨꯒꯤꯗꯣ ꯅꯪꯅ ꯇꯧꯔꯛꯄꯩ ꯐꯪꯒꯗ꯭ꯔꯥ ꯐꯪꯉꯣꯏꯗ꯭ꯔꯥ ꯈꯪꯗ꯭ꯔꯦ ꯑꯗꯨꯃꯗꯤ ꯍꯥꯟꯅꯗꯤ ꯐꯪꯉꯝꯕꯅꯦꯕ ꯃꯤꯅ ꯇꯧꯔꯛꯄꯗꯣ
ꯃꯤꯡ ꯇꯧꯕ ꯐꯪꯒꯅꯤ ꯍꯧꯖꯤꯛꯁꯤꯟꯗ ꯑꯗꯨꯅꯦ ꯃꯤꯡ ꯑꯅꯤ ꯑꯩꯅ ꯍꯥꯏꯕꯗꯤ ꯅꯪꯅ ꯃꯣꯏ ꯍꯉꯣꯟꯗꯧꯔꯛꯑꯦꯗꯅ ꯑꯗꯨꯒ ꯑ ꯅ ꯑꯃꯛ ꯅꯪꯉꯣꯟꯗ ꯑꯅꯤꯃꯛꯁꯦ ꯄꯩꯁꯥ ꯐꯪꯒꯗ꯭ꯔꯕꯅꯤ
ꯈꯪꯗꯦꯕ ꯑꯗꯣ ꯐꯖꯅ ꯃꯔꯝꯗꯤ ꯄꯩꯁꯥꯗꯣ ꯀꯩꯁꯨ ꯍꯦꯟꯀꯠꯇꯦꯕ ꯉꯥꯏꯍꯥꯟꯗꯒꯤꯩ ꯇꯧꯔꯤꯗꯣ
ꯅꯪꯗꯣ ꯐꯣꯟꯗ ꯈꯨꯠꯁꯦ ꯃꯈꯣꯟ ꯃꯥꯜꯂꯤꯉ ꯁꯤꯗꯤ ꯂꯣꯛ ꯊꯨꯡꯕꯣꯏꯔꯒ
ꯎ ꯍꯣꯏ ꯉꯁꯥꯏ ꯅꯈꯣꯏꯅ ꯈꯪꯉꯗ꯭ꯔꯤꯅꯦ ꯁꯤꯗ
ꯃꯥꯂꯦꯂꯣꯣ
ꯀ ꯀ ꯆ ꯀ ꯄꯤ ꯍꯜꯚꯕ
ꯒ ꯁꯤ ꯃꯤꯁꯨꯨꯔꯕꯣꯁꯤꯒ
ꯁꯨꯗꯣꯏꯅꯦ ꯀꯩꯇꯥꯟ ꯆꯥꯔꯒꯦ
ꯆꯪꯗꯦ ꯕꯦꯒ ꯆꯠꯄ ꯌꯥꯕ꯭ꯔꯣ ꯁꯤꯕꯣ
ꯆꯠꯂꯨꯅꯣ ꯀꯩꯖꯥꯟ ꯆꯥꯔꯒꯦ
ꯍꯒꯂꯤ ꯍꯥꯎꯗꯕ ꯑꯅꯥꯡꯕ ꯊꯣꯡꯕ ꯆꯥꯏꯔꯅ ꯆꯧꯒꯂꯤ ꯆꯥꯗ꯭ꯔꯦ ꯁꯤꯡꯖꯨꯈꯣꯏ ꯑꯣꯏꯅ ꯆꯥꯔꯦ
ꯍꯥꯎ ꯇꯕꯣ ꯁꯕꯨ ꯁꯤ
ꯈꯜꯅꯥ ꯂꯅꯥ ꯂ ꯑꯣ ꯑꯩ ꯍꯥꯏꯅꯗꯕ
ꯕꯕꯥꯒ ꯃꯕꯨꯑꯒꯗꯤ ꯆꯥꯛꯇꯣ ꯂꯧꯔꯒ ꯆꯥꯈꯤꯕ ꯍꯥꯏꯇꯥꯔꯦ ꯑꯃꯨꯛ ꯍꯟꯅ
ꯃꯣꯏꯗꯤ ꯉꯥ ꯌꯥꯎꯔꯒ ꯁꯤꯡꯖꯨ ꯌꯥꯎꯁꯟꯕꯗꯨꯗ ꯇꯧꯧꯕꯜ ꯑꯗꯨ ꯁꯤꯁꯦ ꯂꯨꯇꯣꯊꯣꯛꯑꯒꯅꯦ ꯚꯥꯏ ꯐꯣꯟ ꯑꯗꯨꯅ ꯑꯩꯒꯤ ꯐꯣꯟ ꯌꯥꯔꯀꯥꯟꯗ ꯃꯥꯒꯤꯁꯦ ꯇꯩ ꯑꯗꯨꯝ
ꯍꯥꯏꯔꯛꯑꯣ ꯍꯥꯏꯔꯛꯑꯣ
ꯁꯤꯁꯦ ꯎꯝ ꯕꯕꯥ ꯑꯩ ꯐꯣꯟꯁꯦ ꯂꯨꯗꯧꯇ꯭ꯔꯗꯅ ꯁꯤꯒꯤ ꯑꯦꯞꯁꯦ ꯑꯗꯨꯒ ꯃꯥꯒꯤ ꯅꯝꯕꯔꯁꯤ ꯇꯧꯔꯒ ꯑꯩꯉꯣꯟꯗꯞ ꯍꯥꯄ ꯌꯥꯔꯣꯏꯗ꯭ꯔꯣ ꯑꯩ ꯐꯣꯟꯗ
ꯌꯥꯎꯋ ꯌꯥꯒꯗꯧꯕ ꯌꯥꯔꯣꯏꯗꯗꯤ
ꯑꯗꯨꯗꯤ ꯑꯩꯅ ꯁꯨꯃꯥꯏꯅ ꯇꯧꯔꯒ ꯍꯥꯞꯀꯦ ꯇꯧꯕ ꯃꯥꯏ ꯄꯣꯠꯁꯤꯗꯤ ꯊꯃꯣꯏꯅ ꯁꯤꯖꯤꯟꯅꯕꯁꯨ ꯌꯥꯎꯔꯦ ꯑꯗꯨꯗ ꯑꯗꯣ ꯑꯩ ꯊ ꯑꯗꯤ ꯁꯤꯂꯗ ꯑꯩ ꯐꯣꯟꯅꯔꯀꯥꯟꯗꯤ ꯍꯥꯥ
ꯅꯪ ꯑꯦꯄ꯭ꯂꯤꯀꯦꯁꯟꯗꯨꯗꯤ ꯆꯠꯊꯣꯛꯄ꯭ꯔꯕ ꯅꯪ ꯋꯥ ꯉꯥꯡꯗ꯭ꯔꯕꯣ ꯇꯠꯈ꯭ꯔꯕꯒꯝ ꯇꯧꯔꯦ ꯑꯩꯅꯁꯨꯦ ꯑꯣ ꯑꯣ ꯅꯪꯗꯣ ꯋꯥ ꯉꯥꯡꯕ ꯇꯠꯂꯦ ꯍꯥꯏꯕ ꯑꯦꯅꯦꯋꯥ ꯌꯥꯗꯕꯒꯤꯦ
ꯎ ꯑꯗꯨ ꯐꯣꯟꯗꯣ ꯑꯗꯨꯗ ꯍꯥꯞꯆꯤꯜꯂꯒ ꯑꯩꯗ ꯍꯥꯞꯆꯜꯂꯗꯤ ꯌꯥꯝ ꯊꯨꯅ ꯌꯥꯔꯔꯣꯏꯗ꯭ꯔꯣ ꯐꯣꯟ ꯇꯧꯕꯗꯣ ꯀꯏꯔꯕꯅꯤꯅ ꯑꯗꯨ ꯍꯕ ꯀꯩꯅ ꯍꯥꯞꯆꯅꯦꯔ ꯁ ꯇꯔꯨꯛꯆꯈꯤꯕꯅꯤ ꯃꯤ ꯑꯃꯒꯤ
ꯑꯦ ꯇꯥꯛꯁꯨ ꯂꯣꯏꯗꯣꯏꯔꯕꯅꯦ
ꯅꯪꯔꯥ
ꯑꯁ ꯂꯣꯏꯅꯃꯛꯁꯤꯒꯤ ꯐꯣꯟ ꯀꯣꯟꯒꯤꯁꯦ
ꯑꯗꯨ ꯂꯣꯏꯔꯗꯤ ꯅꯪꯒꯤꯗꯣ ꯐꯪꯉꯔꯣꯏꯗ ꯅꯠꯇꯦ
ꯑꯦ ꯁꯤ ꯁꯤꯤꯠ ꯍꯥꯁꯅꯣ ꯅꯣꯏ ꯌꯥꯔꯣꯏ ꯌꯥ
ꯀꯩꯒꯤ
ꯁꯤꯁꯦ ꯆꯍꯤ ꯆꯍꯤꯒꯤ ꯂꯥꯛꯄ ꯑꯣꯏꯗꯣꯏꯔꯥ ꯊꯥ ꯊꯥꯒꯤ ꯂꯥꯛꯄ ꯑꯣꯏꯗꯣꯏꯔꯥ ꯈꯪꯗꯦꯕ ꯂꯥꯛꯇꯣꯏꯅꯦꯕ ꯃꯣꯏꯒꯤ ꯇꯥꯛꯁ ꯄꯤꯔꯛꯄꯁꯦ ꯂꯣꯏꯗꯧꯔꯦ ꯅꯪꯍꯥꯟ ꯍꯥꯏꯔꯛꯄꯅꯦꯕ
ꯀꯅꯥꯗ
ꯃꯁꯦ ꯁꯔꯦ ꯑꯦꯄ꯭ꯂꯤꯀꯦꯁꯟꯦ
ꯑꯗꯣ ꯑꯇꯣꯞꯄ ꯃꯤꯒꯤꯗꯤ ꯄꯤꯔꯛꯔꯣꯏꯗꯕ ꯅꯪꯅ ꯄꯥꯏꯔꯛꯁꯤꯁꯤꯒꯦ ꯅꯪꯅ ꯄꯥꯏꯔꯛꯄꯁꯤꯁꯤꯒꯦ
ꯅꯧꯅ ꯄꯥꯏꯔꯁꯨ ꯆꯍꯤ ꯃꯃꯤ ꯃꯇꯝ ꯂꯩꯔꯤ ꯀꯩꯅꯣ
ꯑꯦ ꯆꯍꯤꯍꯤ ꯑꯃꯗꯥꯗꯪ ꯂꯩ ꯍꯥꯏꯁꯦ
ꯎ ꯑꯃꯨꯛꯇꯪꯅ ꯈꯪꯗꯦ ꯍꯥꯏꯕ ꯑꯩ ꯑꯩꯅ ꯗꯥꯏꯔꯦꯛ ꯈꯪꯗꯕ ꯁꯤꯒꯤꯁꯦ ꯃꯣꯏ ꯂꯩꯔ ꯂꯩꯔꯀꯥꯟꯗ ꯊꯥꯔꯛꯇꯣꯏꯅꯦꯕ
ꯆꯤꯡꯗ ꯉꯥꯏꯔꯤꯕ ꯀꯥꯡꯕꯨꯁꯤꯗꯤ ꯐꯨꯕ ꯌꯥꯔꯣꯏꯗ꯭ꯔꯥ